ꯑ
ꯇꯥꯕ꯭ꯔꯣ
ꯑ ꯇꯥꯏꯌꯦ
ꯀꯗꯤ ꯆꯥꯂꯒꯣ ꯑꯗꯔꯅꯂꯗ ꯑꯩꯈꯣꯏ ꯃꯤꯒꯤꯁꯦ ꯆꯞ ꯆꯞ ꯃꯥꯟꯅꯔꯒ ꯑꯃꯨꯛ ꯍꯥꯏꯌꯦ
ꯑꯃꯅ ꯍꯥꯏꯩꯕ ꯑꯃꯨꯛ ꯀꯔꯤ ꯍꯥꯏꯗꯅꯣ ꯑꯃꯨꯔꯛꯇ ꯉꯥꯡ ꯉꯔ ꯂꯩꯔꯦ
ꯀꯔꯤ ꯌꯦꯟꯁꯥꯡ ꯆꯥꯕ꯭ꯔꯣ ꯉꯁꯤꯗꯤ
ꯉꯁꯤꯗꯤ ꯑꯂꯨꯒ ꯁꯧꯒꯔꯤ ꯆꯥꯏ
ꯑꯁ ꯍꯥꯎꯔꯝꯒꯅꯤ
ꯅꯪꯗꯦ
ꯑꯩ ꯉꯁꯤ ꯆꯥꯛ ꯆꯥꯗ꯭ꯔꯤꯌꯦ
ꯑꯁ ꯊꯦꯡꯉꯦꯍꯦ ꯂꯝꯗ꯭ꯔꯣ
ꯑꯩ ꯑꯩꯈꯣꯏꯗꯣ ꯑꯗꯨꯝ ꯊꯦꯡꯅ ꯆꯥꯕꯒꯤ ꯃꯍꯧꯁꯥꯋꯕ
ꯑꯣ
ꯊꯣꯡꯁꯨ ꯊꯣꯡꯗ꯭ꯔꯤꯌꯦ
ꯑꯜꯂ ꯍꯣꯏꯔꯦ ꯑꯩꯗꯤꯒꯁꯥꯏ ꯆꯥꯔꯦ
ꯉꯥꯟꯟꯅ ꯆꯠꯊꯣꯛꯄꯅ ꯐꯥꯕꯅꯦ ꯑꯩꯅ ꯇꯥꯟꯕꯒꯤꯀꯣ ꯑꯗꯨꯝ ꯂꯩꯁꯤꯟꯕ
ꯑꯣ ꯉꯔꯦꯗꯤ ꯊꯕꯛ ꯂꯩꯇ꯭ꯔꯗꯤ ꯃꯀꯅꯤ ꯌꯦꯗꯏꯔ
ꯀꯔꯤꯒꯤ ꯌꯦꯡꯗꯕ꯭ꯔꯣ ꯑꯩ ꯉꯁꯤꯗꯤ ꯌꯦꯡꯗꯦ
ꯑꯣ ꯕꯣꯜ ꯌꯦꯡꯕꯁꯦ ꯃꯇꯝꯗꯣ ꯈꯔ ꯆꯥꯅꯥ ꯗꯦꯕ
ꯎꯝ ꯑꯣꯏꯗꯤ ꯑꯣꯏꯌꯦꯦ ꯍꯥꯏꯗꯤ ꯎꯝ ꯃꯇꯝꯗꯨꯀꯣ ꯃꯤ ꯊꯕꯛ ꯇꯧꯅꯤꯡꯕ ꯈꯈꯣꯏꯒꯤꯗꯤ ꯌꯥꯝ ꯗꯤꯁꯇꯔꯕ ꯑꯣꯏꯌꯦ ꯍꯥꯏꯗꯤ ꯇꯥꯏꯃꯤꯡꯗꯣ ꯆꯥꯗꯕꯅꯤꯅ ꯑꯩꯈꯣꯏꯒꯤꯗꯃꯛꯇ
ꯍꯣꯏ ꯑꯗꯨꯗꯤ ꯌꯦꯡꯗꯦ ꯑꯩꯗꯤ
ꯃꯤ ꯊꯋꯥꯏ ꯌꯥꯎꯕ ꯑꯩꯈꯣꯏꯗꯤ ꯑꯂꯥꯔꯝꯒ ꯍꯥꯞꯅ ꯌꯦꯡꯉꯤꯕꯅꯤ ꯑꯩꯈꯣꯏꯅ ꯉꯥꯎꯗꯕꯒꯤꯅꯦꯕ
ꯎꯝ
ꯌꯦꯡꯅꯤꯡꯉꯥꯏ ꯌꯦꯡꯅꯤꯡ ꯌꯦꯡꯅꯤꯡꯗ꯭ꯔ ꯇꯣꯄꯅꯤꯅ ꯊꯣꯛꯄꯅꯦꯕ ꯂꯩꯔꯤꯁꯦ ꯑꯩꯈꯣꯏꯅ ꯑꯅꯝꯕ ꯅꯨꯄꯤꯗꯤ ꯑꯣꯏꯌꯦꯀꯣ ꯌꯦꯡꯗꯦ ꯄꯥꯛꯅꯕꯣ
ꯍꯣꯏ
ꯑꯗꯨꯝ ꯐꯣꯟ ꯇꯧꯔꯛ ꯚꯥꯏ ꯅꯪ ꯕꯜ ꯌꯦꯡꯕ꯭ꯔꯣ ꯉꯁꯤꯒꯤ ꯍꯥꯏꯔꯒ ꯌꯦꯡꯗꯦꯗ ꯀꯝꯕ
ꯅꯨꯄꯥꯁꯤꯡꯅ ꯍꯦꯟꯅ
ꯍꯣꯏ ꯑꯁ ꯅꯨꯄꯥꯁꯤꯡꯗꯤ ꯌꯥꯗ꯭ꯔꯦ ꯌꯥꯗ꯭ꯔꯦ ꯃꯣꯏꯗꯤ ꯇꯨꯝꯗꯈꯩ ꯑꯂꯥꯝ ꯍꯥꯞꯄꯒ ꯌꯦꯡꯕ ꯉꯝꯕ ꯀꯥꯡꯕꯨꯅꯦ
ꯎꯝ
ꯊꯋꯥꯏꯅꯒ ꯑꯂꯥꯔꯝ ꯍꯥꯞꯄꯦ ꯍꯥꯏꯕ ꯕꯣꯏꯅꯤꯉꯥꯏ ꯍꯧꯒꯠꯅꯤꯡꯉꯥꯏ
ꯍꯣ ꯊꯕꯛ ꯇꯧꯅꯤꯡꯉꯥꯏꯗꯤ ꯑꯜꯂꯥꯝ ꯊꯝꯃꫭ ꯍꯥꯏ ꯍꯥꯥꯞꯔꯣꯏꯅꯦ ꯃꯣꯏꯗꯤ ꯕꫭꯜ ꯌꯦꯡꯅꯤꯡꯉꯥꯏꯗꯤ ꯑꯜꯂꯥꯝ ꯍꯥꯞꯔꯒ
ꯃꯥꯅꯦ ꯑꯗꯨꯒ ꯉꯟꯅꯁꯨ ꯍꯧꯒꯠꯄ ꯉꯝꯃꯤꯗꯨꯗꯤ ꯕꯣꯜꯒꯤꯗꯃꯛꯇꯗꯤ
ꯍꯣꯏ
ꯑꯌꯨꯛꯇ ꯊꯕꯛ ꯂꯩꯌꯦ ꯍꯧꯒꯠꯂꫭꯔꯒ ꯀꯅꯥꯝ ꯍꯧꯒꯠꯇꯣꯏ ꯅꯠꯇꯦ
ꯑꯁ ꯄꯨꯡ ꯇꯔꯥ ꯑꯗꯨꯋꯥꯏꯗ ꯍꯧꯒꯠꯄꯗꯤ
ꯃꯥꯅꯦ ꯉꯁꯤꯗꯤ ꯑꯥ ꯀꯅꯥ ꯑꯔꯖꯦꯟ ꯇꯤꯅꯥ ꯁꯥꯟꯅꯕꯒꯤ ꯃꯤꯁꯤꯡꯁꯦ ꯉꯟꯅ ꯉꯟꯅ ꯍꯧꯒꯠꯄ ꯃꯥꯜꯂꯦ
ꯑꯣ
ꯕꯣ ꯉꯁꯤ ꯁꯤꯡꯁ ꯍꯥꯐ ꯀꯤꯗꯔ ꯂꯩꯕꯗꯣ
ꯈꯪꯗꯦꯅꯦ ꯑꯩꯗꯤ
ꯍꯞꯇꯥ ꯂꯩꯕꯅꯦ ꯃꯤ ꯃꯤ ꯌꯦꯡꯅꯕꯅꯦ ꯉꯁꯤꯁꯨ ꯍꯥꯏꯗꯤ ꯃꯦꯠꯁ ꯅꯨꯡꯉꯥꯏꯕ ꯑꯣꯏꯕꯒꯤꯀꯣ
ꯑꯣ
ꯅꯨꯄꯥꯁꯤꯡꯗꯤ ꯑꯩꯅ ꯈꯟꯕꯗ ꯍꯟꯗ꯭ꯔꯦꯗꯠꯇ ꯅꯥꯏꯟꯇꯤ ꯄꯥꯔꯁꯦꯟꯗꯤ ꯍꯧꯒꯠꯂꯝꯅꯤ ꯉꯁꯤ ꯅꯨ ꯄꯥ ꯁꯤꯡꯗꯤ ꯄꯥꯝꯕ ꯆꯥꯡꯗꫭ
ꯑꯥ ꯄꯨꯡ ꯇꯔꯨꯛ ꯃꯈꯥꯏ ꯑꯗꯨ ꯑꯣꯏꯔꯗꯤ ꯑꯩꯁꯨ ꯌꯦꯡꯒꯗꯕ ꯈꯪꯉꯗꯤ ꯈꯪꯗꯕꯒꯤꯅꯤꯅꯦ
ꯑꯣ ꯉꯁꯤꯗꯤ ꯉꯥꯟꯕ ꯃꯥꯜꯂꯦ ꯑꯗꯨꯝ ꯑꯌꯨꯛ ꯉꯟꯇꯥ ꯑꯣꯏꯕ ꯃꯥꯜꯂꯦ ꯑꯩꯅ ꯈꯟꯕꯗ
ꯑꫭ
ꯁꯨ ꯌꯦꯡꯗꯦ ꯉꯁꯤꯗꯣ ꯎꯝ ꯑꯩꯒꯤ ꯐꯣꯟꯗꯣ ꯌꯦꯡ ꯌꯥꯗꯕ
ꯑꯣ
ꯑꯗꯨꯒꯤ ꯌꯦꯡꯗ꯭ꯔꯦ ꯌꯦꯡꯗꯤ ꯌꯦꯡꯅꯤꯡꯕꯅꯦ ꯑꯥꯔꯖꯦꯟꯇꯤꯅꯥ ꯁꯅꯥꯕꯗꫭ ꯑꯩꯁꯨ
ꯑꯣ ꯇꯤꯚꯤꯗꯨꯅ ꯈꯔꯗꯤ ꯅꯨꯡꯉꯥꯏꯅꯤꯀꯣ ꯈꯔ ꯆꯥꯎꯕꯒꯤ ꯇꯤꯚꯤꯗꯤ
ꯑꫭ ꯑꯩꯈꯣꯏ ꯇꯤꯚꯤꯁꯨ ꯂꯩꯇꯦ
ꯑꯩꯈꯣꯏꯗꯤ ꯂꯩꯌꯦ ꯑꯗꯨ ꯑꯣꯏꯔꯁꯨ ꯆꯦꯟꯅꯜꯗꯣ ꯐꯪꯗꯕ ꯕꯣꯜ ꯌꯦꯡꯕꯩ ꯆꯦꯅꯦꯜꯗꯨ
ꯑꯣ ꯍꯣꯏꯅꯦ ꯍꯧꯖꯤꯛꯇꯤ ꯆꯥꯎꯈꯠꯂꯕꯅꯤꯅ ꯃꯣꯏꯁꯨ ꯄꯩꯁꯥꯒꯤ ꯑꯗꯨꯒꯤꯗꯃꯛꯇ ꯀꯣ ꯑꯦꯞꯁ ꯑꯗꯨ ꯑꯦꯞꯁ ꯌꯦꯡꯗꯣꯏꯅꯦ ꯍꯥꯏꯗꯤ ꯅꯣꯔꯃꯦꯜꯗꯣ ꯄꯤꯔꯛꯇ꯭ꯔꯦ ꯍꯥꯏꯕ ꯌꯥꯝ ꯍꯩꯁꯤꯡꯉꯕꯅꯦꯕ
ꯎꯝ
ꯊꯥꯏꯅꯗꯤ ꯑ ꯌꯦꯡꯕ ꯌꯥꯔꯝꯒꯅꯤ ꯑꯩꯈꯣꯏ ꯀꯩ ꯍꯥꯏꯗꯣꯏꯅꯣ ꯑꯦꯞꯁ ꯑꯗꯨ ꯑꯗꯥ ꯗꯔꯀꯥꯔ ꯇꯥꯗꯦ ꯍꯥꯏꯕ ꯍꯟꯗꯛꯇꯤ ꯑꯁꯤꯒꯤ ꯑꯦꯞꯇ ꯑꯗꯨ ꯑꯗꯥ ꯃꯌꯥꯝ ꯀꯩꯅꯣ ꯇꯧꯕꯒꯤ
ꯎꯝ
ꯄꯪꯌꯦꯡ ꯌꯦꯡ ꯐꯪꯗꯦ ꯍꯥꯏꯕ ꯐꯣꯟꯗ ꯑꯣꯏꯔꯁꯨ ꯑꯦꯞ ꯗꯥꯎꯟꯂꯣꯠ ꯇꯧꯗꯣꯏꯕ ꯔꯤꯆꯥꯔꯖ ꯑꯗꯨ ꯑꯃꯨꯛꯀ ꯑꯦꯀꯥꯎꯟ ꯂꯥꯎ ꯏꯟ ꯂꯥꯎ ꯑꯥꯎ ꯃꯌꯥꯝ ꯂꯩꯕꯗꯨ
ꯑꯧ
ꯌꯦꯡꯗ꯭ꯔꯦ ꯑꯗꯨꯅ ꯑꯩꯈꯣꯏꯗꯤ ꯍꯩꯇ꯭ꯔꯕꯅꯤꯅ
ꯐꯖꯅ ꯇꯧꯅꯗꯤꯅꯦ
ꯃꯥꯅꯦ ꯃꯥꯅꯦ ꯑꯩ ꯅꯍꯥꯟ ꯏꯅꯧ ꯅꯨꯨꯄꯥꯈꯣꯏ ꯂꯩꯔꯝꯕꯗꯗꯤ ꯌꯦꯡꯂꯝꯃꯦꯕ ꯀꯣ ꯑꯩꯈꯣꯏꯗꯣ ꯑꯗꯨ ꯃꯣꯏ ꯍꯧꯖꯤꯛ ꯆꯠꯊꯣꯛꯈ꯭ꯔꯕꯒꯤ ꯑꯩ ꯌꯦꯡꯕ ꯐꯪꯗ꯭ꯔꯦ ꯌꯦꯡꯉꯁꯨ ꯇꯨꯝꯃꯤꯅꯤ
ꯇꯪꯈꯥꯏ ꯇꯪꯈꯥꯏ ꯇꯣꯡꯒꯤ ꯇꯪꯈꯥꯏ ꯌꯦꯡꯉꯅꯤ ꯍꯥꯏꯕꯗꯣ
ꯃꯥꯅꯦ ꯑꯩꯗꯣ ꯇꯨꯝꯃ ꯂꯩꯅꯤꯕꯀꯣ ꯒꫭꯜ ꯑꯅꯤ ꯆꯥꯟꯂ ꯂꯩꯔꯝꯕꯗꯣ ꯑꯃꯨꯛ ꯍꯧꯒꯠ ꯗ ꯒꯣꯜ ꯑꯍꯨꯝ ꯆꯂꯅꯤ ꯀꯃꯥꯏ ꯆꯟꯕ꯭ꯔꯥ ꯀꯃꯥꯏ ꯆꯟꯕ꯭ꯔꯥ ꯍꯪꯅꯤ ꯌꯦꯡꯗꯤ ꯌꯦꯡꯗꯦꯗ ꯈꫭꯏ ꯁꯨꯝ ꯂꯥꯎꯍꯟꯗꯣꯏꯕ
ꯀꯗ ꯅꯅꯤ ꯕꯣꯜꯒꯤ ꯃꯇꯝꯁꯨ ꯅꯨꯡꯉꯥꯏꯕꯗꯤ ꯅꯨꯡꯉꯥꯏꯀꯣ
ꯎꯝ ꯑꯁ ꯃꯤꯗꯤ ꯑꯩꯈꯣꯏꯅ ꯚꯦꯂꯨ ꯂꯩꯇꯕꯒꯤꯅꯦ ꯃꯤꯒꯤꯗꯃꯛꯇꯤ ꯀꯔꯤ ꯍꯥꯏꯗꯣꯏꯅꯣ ꯆꯍꯤ ꯃꯉꯥꯗ ꯂꯥꯛꯄꯅꯤꯅ ꯌꯥꯝꯅ ꯀꯩꯅꯣ ꯑꯣꯏꯕꯅꯦ ꯍꯥꯏꯕ
ꯍꯣꯏ
ꯑꯩꯈꯣꯏꯅ ꯑꯁ ꯈꯔ ꯌꯥꯝ ꯄꯥꯝꯕꯁꯨ ꯑꯣꯏꯗꯕ ꯑꯣꯗꯤꯒꯤꯅꯦ ꯅꯪꯗꯤ ꯀꯅꯥ ꯁꯞꯄꯣꯔꯠ ꯇꯧꯕ꯭ꯔꯣ
ꯑꯁ ꯑꯩꯗꯤ ꯌꯥꯗꯒꯨꯝꯕ ꯂꯩꯇꯗ
ꯃꯥꯟꯅꯩꯌꯦ ꯑꯩꯁꯨꯅꯦ ꯑꯗꯨꯝ ꯎꯝ ꯎꯝ ꯂꯣꯏꯅ ꯃꯥ ꯅꯨꯡꯁꯤꯗ ꯅꯠꯇ꯭ꯔꯥ ꯑꯗꯨꯅꯦ ꯍꯥꯏꯕ ꯂꯩꯇꯦ
ꯎꯝ
ꯃꯤꯗꯤ ꯀꯥꯞꯅꯔꯤꯕꯅꯤꯀꯣ ꯃꯁꯥꯒꯤ ꯐꯦꯟꯁ ꯈꯣꯏꯗ ꯕꯣꯛ ꯆꯥꯟꯕꯒꯤ ꯑꯗꯨ ꯑꯗꯥ ꯏꯒꯣ ꯂꯩꯅꯔꯒ ꯄꯤꯗꯤ ꯇꯥꯗ꯭ꯔꯤ ꯑꯩꯕꯣꯒꯤꯗꯃꯛꯇ
ꯑꯁ ꯀꯇꯥꯗꯒꯤ ꯄꯥꯝꯃꯨꯍꯦ ꯄꯤꯗꯣ
ꯑ ꯐꯃꯤ ꯌꯥ ꯑꯃꯣ
ꯍꯣꯏ
ꯑꯇꯣꯞꯄꯗ ꯁꯦꯚ ꯇꯧꯔꯅꯤ ꯍꯥꯏꯦꯟꯅ ꯑꯗꯨꯗꯤ ꯅꯣꯏꯗꯤ ꯎꯝ ꯑꯥꯐꯇꯔꯅꯨꯟꯒꯤ ꯆꯥꯛ ꯉꯥꯏꯍꯥꯛ ꯂꯩꯔꯒ ꯆꯥꯒꯦ ꯇꯧꯔꯅꯤ
ꯍꯣꯏ ꯄꯨꯡ ꯄꯨꯡ ꯍꯣꯏ ꯔꯣ ꯅꯠꯇ꯭ꯔꯗꯤ ꯑꯃ ꯇꯔꯥ ꯇꯔꯥꯃꯉꯥꯒꯨꯝꯕꯗ ꯑꯗꯨꯝ ꯆꯥꯔꯤꯗ ꯍꯪꯗꯦ ꯃꯇꯝ ꯑꯃ ꯂꯩꯇꯦ
ꯃꯇꯝ ꯃꯇꯝ ꯂꯩꯇꯦ ꯑꯩꯁꯨ ꯌꯨꯝꯗ ꯂꯩꯔꯗꯤꯅꯦ ꯈꯪꯗꯦ ꯃꯤꯁꯦ ꯂꯩꯐꯝꯝꯅꯁꯨ ꯄꯨꯕꯅꯦ ꯌꯨꯝꯗ ꯂꯩꯔꯗꯤ ꯑꯩ ꯆꯥꯛꯖꯤ ꯍꯟꯖꯤꯟ ꯆꯥꯕ ꯅꯨꯃꯤꯠꯁꯨ ꯂꯩꯌꯦ ꯑꯗꯨꯝ ꯑꯌꯨꯛ ꯑꯌꯨꯛ ꯄꯨꯡ ꯑꯦꯠꯒꯨꯝꯕꯗ ꯆꯥꯔꯅꯤꯗꯅ ꯑꯃꯨꯀ꫰ꯉ ꯍꯥꯡ ꯂꯥꯏ ꯍꯥꯏꯗꯅ ꯄꯨꯡ ꯕꯥꯔꯣꯒꯨꯝꯕꯗ ꯆꯥꯔꯅꯤ ꯑꯗꯨꯒ ꯅꯨꯡꯗꯥꯡꯒꯤ ꯆꯥꯛ ꯊꯣꯡꯔꯝꯗꯥꯏꯒꯤ ꯄꯨꯡ ꯃꯉꯥꯒꯨꯝꯕ ꯂꯩꯅ ꯑꯗꯨꯗ ꯈꯔ ꯀꯣꯠꯂ ꯆꯥꯔꯅꯤ ꯑꯃꯕꯛꯀ ꯍꯣꯔꯦꯟ ꯄꯨꯡ ꯀꯩꯅꯣꯗꯁꯨ ꯆꯥꯕ ꯉꯝꯃꯦ ꯍꯥꯏꯕ
ꯑꯣ
ꯑꯩꯈꯣꯏꯁꯦ ꯑꯗꯣ ꯍꯧꯖꯤꯛꯇꯤ ꯇꯥꯜꯂꯦ ꯋꯦꯗꯔꯅꯁꯨ ꯃꯥꯜꯂꯦ
ꯑꯁ ꯅꯍꯥꯟꯗꯤ ꯑꯩꯁꯨ ꯑꯗꯨꯃꯥꯏꯅ ꯇꯧꯕꯅꯦ ꯍꯧꯖꯤꯛꯀꯥꯟꯗꯤ ꯑꯁ ꯆꯥꯛ ꯑꯁꯦ ꯑꯗꯨꯝ ꯍꯦꯟꯖꯤꯟ ꯍꯦꯟꯖꯤꯟꯅ ꯆꯥꯕꯗꯣ ꯇꯜꯂꯦꯕ
ꯐꯤꯒꯔ ꯁꯦꯝꯃꯤꯔꯕ
ꯅꯠꯇꯦꯍꯦ ꯐꯤꯒꯔꯗꯣ ꯁꯦꯝꯕꯗꯣ ꯑꯩꯗꯤ ꯍꯥꯏꯇꯦ
ꯑꯩꯁꯨ ꯍꯥꯏꯇꯦ ꯑꯩꯉꯣꯟꯗꯀꯣ ꯅꯪ ꯆꯥꯕꯗꯤꯀꯣ ꯐꯖꯩꯌꯦꯀꯣ ꯍꯥꯏꯕꯅꯦ ꯅꯪꯁꯨ ꯎꯝ ꯂꯩꯁꯥꯔꯤꯉꯩꯗ ꯈꯔ ꯕꯣꯗꯤ ꯁꯦꯝꯃꯣꯗꯅ ꯍꯥꯏꯕ ꯑꯩꯅ ꯕꯨꯗꯤ ꯁꯦꯝꯃ ꯂꯥꯏꯗꯤ ꯆꯤꯟꯅ ꯄꯥꯝꯕꯅꯤꯅ ꯆꯥꯔꯦꯅ ꯑꯗꯨꯝ ꯆꯥꯏ
ꯅꯣꯏꯕꯗꯣ ꯑꯩꯗꯤ ꯄꯥꯝꯃꯤ ꯏꯀꯪ ꯀꯪꯗꯣ ꯄꯥꯝꯗꯦꯗ
ꯑꯁ ꯑꯩꯗꯤ ꯅꯣꯏꯕ ꯍꯥꯏꯗꯣꯏꯔꯥ ꯑꯗꯣ ꯄꯨꯛꯇꯨꯅ ꯍꯦꯟꯅ ꯅꯣꯏꯔ ꯂꯩꯈ꯭ꯔꯦꯕ ꯐꯦꯠ ꯏꯐꯦꯠ ꯌꯥꯝꯕꯗꯣ ꯆꯥꯔꯒ ꯑꯗꯨꯒ ꯑꯦꯛꯁꯔꯁꯥꯏꯁꯁꯨ ꯇꯧꯗꯕꯅꯤꯅ ꯑꯩꯈꯣꯏꯗꯤ ꯇꯨꯝꯃꯒ ꯐ ꯂꯩꯕꯒꯤ ꯌꯥꯗ꯭ꯔꯦ ꯐꯦꯠꯁ ꯃꯌꯥꯝꯗꯤ
ꯍ
ꯅꯪ ꯅꯪꯗꯤ ꯅꯣꯏꯗꯕ꯭ꯔꯥ
ꯂꯣꯏꯗꯦ ꯍꯣꯏ
ꯑꯁ ꯑꯩꯗꯤ ꯅꯣꯏꯔꯦ ꯅꯣꯏꯕ ꯍꯥꯏꯕꯁꯦ ꯑ ꯌꯥꯝ ꯀꯥ ꯍꯦꯟꯅ ꯅꯣꯏꯕꯗꯤ ꯅꯠꯇꯦꯀꯣ ꯑꯗꯨꯕꯨ ꯅꯣꯏ
ꯑꯣ
ꯀꯝꯕꯣꯟꯒꯨꯝꯕ ꯅꯣꯏꯑꯦꯕ ꯅꯨꯄꯤꯗꯤ ꯊꯤꯕꯅꯦ ꯕꯥ ꯑꯗꯨ ꯅꯣꯏꯕꯗꯣ
ꯅꯨꯄꯥꯅꯗꯤ ꯄꯥꯝꯗꯅꯕ ꯃꯥꯜꯂꯤꯀꯣ ꯅꯨꯄꯥꯁꯤ ꯗꯤꯦ
ꯈꯪꯗꯦ ꯍꯥꯐꯀꯨꯝꯕ ꯂꯦꯠꯄꯗ ꯄꯣꯠꯁ ꯌꯥꯝ ꯇꯥꯗꯦ ꯏꯁꯥ ꯏꯇꯣꯝꯇ ꯏꯁꯥ ꯎꯑꯦ
ꯑꯁ ꯑꯩꯁꯨꯅꯦꯗ ꯄꯣꯛꯀꯗꯣ ꯌꯥꯗ ꯈꯣꯡꯒ꯭ꯔꯥꯎ ꯇꯣꯡꯝꯕꯗꯣ
ꯎꯝ
ꯌꯥꯗ꯭ꯔꯦꯕ ꯄꯨꯣꯛ ꯆꯥꯎꯕꯒꯤ
ꯑꯩꯁꯨ ꯐꯤꯒꯔ ꯇꯥꯑꯣ ꯁꯨꯌꯥ ꯌꯥꯗꯦ ꯄꯣꯁ ꯇꯥꯗꯦ ꯁꯤꯦꯠꯂꯛꯄ ꯈꯨꯗꯤꯡ ꯄꯨꯛꯁꯤꯅ ꯇꯤꯡꯊꯣꯛꯑ ꯂꯩꯔꯕꯅꯤꯅ
ꯑ
ꯖꯤꯝꯒ ꯁꯅꯥ ꯑꯗꯨꯅ ꯑꯗꯨꯗꯤ
ꯑꯦꯍꯦ ꯖꯤꯝꯒ ꯑꯩꯗꯤ ꯖꯤꯝꯒ ꯆꯠꯄ ꯄꯩꯁꯥꯁꯨ ꯂꯩꯇꯦ ꯑꯗꯨꯒ ꯃꯇꯝꯁꯨ ꯂꯩꯇꯦ ꯑꯩꯒꯤꯗꯤ ꯑꯅꯤꯃꯛ ꯂꯩꯇꯦ
ꯃꯤ ꯍꯟꯗꯛ ꯖꯤꯝꯒꯨꯝꯕ ꯖꯨꯝꯕꯥꯒꯨꯝꯕ ꯌꯥꯝ ꯆꯠꯅꯩꯗꯅ
ꯑꯥ
ꯄꯩꯁꯥꯁꯨ ꯂꯩꯇꯦ ꯃꯇꯝꯁꯨ ꯂꯩꯇꯦ ꯑꯩꯒꯤꯗꯃꯛꯇꯤ
ꯑꯣ
ꯃꯇꯝꯁꯨ ꯌꯥꯝ ꯂꯥꯎꯋꯦꯗꯅ ꯑꯗꯨꯒ ꯌꯨꯝ ꯃꯅꯥꯛꯇꯕꯨ ꯂꯩꯗꯤ ꯈꯔ ꯐꯩꯌꯦ ꯑꯃꯛꯀ ꯃꯤ ꯊꯋꯥꯏ ꯇꯥꯅ ꯆꯠꯄꯅꯤꯀꯣ ꯒꯥꯔꯤ ꯄꯥꯏꯔꯒ ꯑꯗꯨꯒꯤꯗꯃꯛꯇ ꯑꯁ ꯑꯩꯣꯏꯗꯤ ꯉꯝꯃꯔꯣꯏ ꯑꯗꯨꯗꯤ
ꯑꯩꯈꯣꯏꯗꯤ ꯂꯥꯏꯔꯕꯅꯤꯅ ꯑꯁ ꯑꯁꯤꯒꯨꯝꯕꯁꯦ ꯇꯧꯕ ꯉꯝꯗꯦ ꯁꯦꯡꯕꯅꯤꯀꯣ
ꯍꯣꯏ ꯃꯤꯒꯤ ꯂꯤꯚꯡ ꯏꯁꯇꯦꯟꯗꯔꯠꯒ ꯌꯥꯝ ꯈꯦꯠꯅꯩꯌꯦ ꯑꯩꯈꯣꯏꯗꯤ
ꯍ
ꯃꯤꯗꯤ ꯑꯁ ꯇꯥꯏꯝ ꯄꯥꯁ ꯑꯣꯏꯅ ꯃꯤꯗꯤ ꯑꯦꯟꯖꯣꯏꯃꯦꯟ ꯑꯃꯗꯅꯦꯕ ꯃꯣꯏ ꯁꯤꯜꯂꯤꯁꯦ ꯑꯩꯈꯣꯏꯅ ꯆꯥ ꯑꯍꯧꯕ ꯆꯥꯅꯕ ꯐꯥꯎ
ꯑꯁ ꯑꯩꯗꯤ ꯂꯥꯎꯗꯁꯤ ꯁꯅꯥꯔꯒ ꯂꯩꯕꯅꯦ
ꯑꯗꯨꯅ ꯐꯥꯔꯦ ꯅꯟ ꯏꯟꯚꯦꯠꯁꯨ ꯑꯣꯏꯕ ꯑꯗꯨꯒ ꯁꯦꯐ ꯇꯥꯏꯝ ꯁꯦꯜꯐ ꯃꯟ ꯂꯣꯏ ꯑꯣꯏꯈ꯭ꯔꯦ ꯑꯗꯨ ꯑꯣꯏꯔꯗꯤ
ꯂꯥꯛꯗ ꯅꯠꯇ꯭ꯔꯗꯤ ꯎꯄꯥꯏ ꯂꯩꯇꯦ
ꯖꯤꯝ ꯁꯥꯟꯅꯕꯈꯣꯏꯁꯨ ꯀꯩꯅꯣꯅꯦ ꯁꯥꯟꯅꯕꯒꯤ ꯃꯃꯜꯁꯨ ꯂꯧꯋꯦ ꯗꯥꯏ ꯇꯤꯡꯒꯤꯁꯨ ꯇꯣꯉꯥꯟꯅꯕꯗ ꯄꯩꯁꯥ ꯌꯥꯝ ꯇꯥꯕꯅꯦ ꯍꯥꯏꯕ
ꯎꯝ
ꯑꯩꯈꯣꯏ ꯀꯗꯥꯏ ꯉꯝꯗꯣꯏꯕ ꯐꯤꯐꯧ ꯊꯤꯕ ꯉꯝꯃꯣꯏ ꯑꯗꯨꯗ ꯀꯗꯥꯏꯗꯒꯤ ꯗꯥꯏꯠꯅꯣꯕ ꯑꯩꯈꯣꯏꯅ ꯇꯧꯔꯛꯇꯣꯏꯁꯤ
ꯑꯁ ꯉꯝꯗ ꯉꯝꯗ
ꯃꯣꯏꯒꯤ ꯊꯛꯄꯒꯤꯒꯨꯝꯕꯗꯣ ꯌꯥꯝ ꯇꯥꯡꯉꯦ ꯄꯥꯎꯗꯔ ꯃꯌꯥꯝꯗꯣ ꯄ꯭ꯔꯣꯇꯤꯟ ꯀꯔꯤ ꯀꯔꯥ ꯂꯩꯗꯅ ꯌꯥꯝ ꯇꯥꯡꯕꯅꯦꯕ ꯑꯩꯈꯣꯏ ꯑꯗꯨꯒꯤ ꯆꯠꯄ ꯉꯝꯗꯦꯗ
ꯎꯝ
ꯂꯥꯎꯗꯅ ꯁꯣꯔꯠꯀꯥꯠ
ꯊꯛꯄ ꯉꯝꯗꯦ ꯍꯥꯏꯔ ꯀꯗꯥꯏꯗꯒꯤ ꯖꯤꯝ ꯖꯤꯝ ꯆꯠꯂꯒ ꯄ꯭ꯔꯣꯇꯤꯟ ꯑꯗꯨ ꯑꯗꯥ ꯐꯛꯄꯗꯤ ꯑꯁ ꯌꯥꯎꯔꯗꯤ
ꯃꯤ ꯄꯩꯁꯥ ꯄꯥꯏꯕ ꯑꯩꯈꯣꯏꯒꯤ ꯇꯥꯏꯝ ꯄꯥꯁꯅꯦ ꯁꯤꯁꯦ
ꯍꯔꯝꯅꯤ
ꯎꯝ ꯄꯩꯁꯥ ꯊꯝ ꯐꯥꯝ ꯂꯩꯇꯕꯒꯤ ꯃꯣꯏ ꯇꯥꯏꯝ ꯄꯥꯁ ꯑꯣꯏꯗꯣꯏꯅꯦ ꯑꯩꯈꯣꯏꯒꯨꯝꯕꯒꯤꯗꯤ ꯎꯝ ꯎꯝ ꯌꯥꯔꯦ ꯌꯥꯔꯦ ꯅꯪ ꯁꯤꯋꯥꯏꯗ ꯂꯦꯞꯄ ꯑꯩꯈꯣꯏ ꯑꯩꯕꯅꯤꯗꯤ ꯏꯜꯂꯥꯎꯗ ꯑꯣꯏꯅ ꯇꯧꯔꯨꯔꯁꯦ ꯑꯗꯨ ꯖꯤꯝ ꯃꯇꯦꯛ ꯃꯇꯦꯛꯁꯦ
ꯍꯣꯏ
ꯋꯥꯟ ꯇꯨ ꯇ ꯏꯁꯩꯒ ꯊꯥꯔꯒ ꯀꯍꯥ
ꯍꯣꯏ ꯄꯤꯀꯔ ꯃꯆꯥꯗꯣ ꯄꯨꯔꯒ ꯆꯠꯄꯅꯤꯅꯦ
ꯎꯝ ꯍꯥꯏꯕꯨ ꯍꯥꯏꯗꯤ ꯑ ꯖꯨꯝꯕꯥꯒꯨꯝꯕꯗꯤ ꯑꯩꯈꯣꯏꯅꯁꯨ ꯏꯁꯩ ꯊꯥꯔꯒ ꯇꯧꯕ ꯌꯥꯕ